ꯇꯥꯕ꯭ꯔꯣ ꯑ ꯍꯜꯂꯣ ꯇꯥꯕ꯭ꯔꯣ
ꯑꯦ
ꯑꯣ
ꯀꯩꯗꯧꯔꯤꯒꯦ ꯀꯩꯁꯨ ꯇꯧꯗꯦꯗ ꯁꯨꯝ
ꯑꯣ ꯑꯗꯤ ꯇꯨꯝꯂꯒ ꯂꯩꯌꯦ ꯍꯧꯖꯤꯛꯇꯤ
ꯑꯣ ꯅꯣꯡ ꯇꯥꯕ꯭ꯔꯣ
ꯍꯧꯖꯤꯛꯇꯤ ꯇꯥꯗꯦ ꯉꯁꯥꯏꯗꯤ ꯇꯥꯔꯝꯕꯅꯦ ꯅꯣꯡꯣꯡ ꯇꯥꯕ꯭ꯔꯣ
ꯇꯥꯗꯦ ꯃꯪꯉꯛꯑꯦ ꯑꯩꯈꯣꯏꯗꯤ
ꯑꯣ ꯀꯥꯏ ꯈꯨꯟꯗꯕꯤꯅꯣ ꯕꯖ ꯅꯪꯁꯦ
ꯀꯨꯝꯕꯤ ꯈꯪꯕ꯭ꯔꯣ
ꯀꯨꯝꯕꯤ ꯈꯪꯗꯦ
ꯃꯔꯥꯡ ꯈꯪ
ꯑꯣ ꯃꯣꯏꯔꯥꯡꯗ ꯈꯪꯉ ꯍꯣꯏ
ꯃꯣꯏꯔꯥꯡ ꯁꯥꯏꯅꯦ
ꯑꯣ ꯑꯁꯤ ꯅꯨꯡꯁꯥ ꯁꯥꯕ꯭ꯔꯥ ꯅꯣꯡ ꯆꯨꯕ꯭ꯔꯥ ꯑꯩꯈꯣꯏ ꯑꯩꯈꯣꯏ ꯈꯨꯟꯗꯤ ꯅꯣꯡꯁꯥ ꯑꯦ ꯅꯣꯡ ꯆꯨꯅꯦ
ꯑꯩꯈꯣꯏꯒꯤꯗꯤ ꯅꯨꯡꯊꯤꯟꯗꯤ ꯅꯣꯡ ꯆꯨꯔꯝꯃꯦ ꯅꯨꯡꯁꯥ ꯉꯥꯏꯍꯥꯛ ꯁꯥꯔꯝꯃꯒ ꯑꯗꯨꯗꯩ ꯅꯣꯡ ꯆꯨꯔꯦ ꯍꯧꯖꯤꯛ
ꯑꯣ ꯁꯥꯕ꯭ꯔꯣ
ꯑꯥ ꯑꯗꯨꯝ ꯁꯥꯏ
ꯑꯩꯈꯣꯏ ꯑꯩꯈꯣꯏꯅꯤꯗꯤ ꯑꯁ ꯆꯥꯕꯅ ꯂꯣꯏꯔꯦ
ꯀꯩ ꯀꯔꯤ ꯂꯝꯗꯅꯣ ꯕ꯭ꯔꯗ ꯍꯧꯖꯤꯛ
ꯑꯩꯅꯅꯦꯔꯣꯟꯗꯨꯒꯤꯅꯦ
ꯑꯣ ꯑ ꯑꯗꯨꯝ ꯁꯥꯡꯒꯅꯤ ꯀꯔ
ꯍꯣꯏ ꯍꯣꯏ ꯑꯁ ꯐꯣꯔꯇꯤ ꯗꯤꯒ꯭ꯔꯤ ꯌꯧꯋꯦ ꯍꯥꯏꯌꯦ
ꯑꯁ ꯑꯩꯈꯣꯏꯒꯤꯅ ꯑꯃꯨꯛ ꯊꯥꯔꯇꯤ ꯊ꯭ꯔꯤ ꯑꯗꯥꯏꯅ ꯂꯩ
ꯑꯣ ꯉꯁꯤ ꯉꯁꯤ ꯊꯥꯔꯇꯤ ꯐꯣꯔ ꯌꯧꯕ ꯑꯁ ꯁꯥꯕꯅ ꯆꯥꯛꯇꯤ ꯆꯥꯛꯇꯤ ꯆꯥꯔꯕꫭ
ꯆꯥꯛꯆꯗ‍꯭ꯔꯤꯌꯦ ꯆꯥꯛꯥ
ꯊꯣꯟꯗ꯭ꯔꯤꯑꯌꯦ
ꯇꯉ
ꯌꯨꯝꯗ ꯂꯩꯕ꯭ꯔꯥ ꯑꯗꯣ ꯅꯠꯇ ꯀꯣꯂꯦꯖꯀꯨꯝꯕ ꯂꯩꯕ꯭ꯔꯥ
ꯑ ꯌꯨꯝꯗ ꯂꯩꯌꯦ
ꯑꯣ ꯀꯩ ꯏꯟꯁꯥꯡ ꯊꫭꯡꯒ‌ꯦ ꯑꯗꯨꯗꯤ
ꯑꯩꯈꯣꯏꯒꯤꯗꯤ ꯃꯥꯏꯔꯦꯟ ꯑꯣꯏꯅ
ꯑꯥ ꯑꯩꯗꯤ ꯆꯥꯕ ꯂꫭꯏꯔꯦ
ꯇꯨꯝꯃꯕꯥ
ꯍꯣꯏ ꯉꯁꯤ ꯉꯟꯅ ꯆꯥꯕ
ꯍꯥ
ꯑꯩꯈꯣꯏꯗꯤ ꯆꯥꯕ ꯂꯣꯏꯔꯦ ꯑꯩꯗꯤ ꯆꯥꯕ ꯂꫭꯏꯔꯦ ꯆꯥꯛ ꯆꯥꯕ ꯂꯔꯦ
ꯑꯣ ꯀꯩ ꯏꯟꯖꯥꯡ ꯊꯣꯡꯒꯦ
ꯉꯥꯁꯤ ꯉꯥ ꯆꯥꯏ
ꯑꯍꯥꯎꯕ ꯑꯍꯥꯎꯕ ꯉꯥꯛꯇꯅꯤꯅꯦ
ꯇꯨꯔ‌ꯦꯟꯗꯒꯤ
ꯇꯨꯔꯦꯟ ꯉꯥꯟꯅ ꯍꯦꯟꯅ ꯍꯥꯎꯕꯅꯤꯗ
ꯍꯣꯏ ꯑꯄꯤꯛꯄꯗꯨꯀꯣ
ꯑꯥ
ꯅꯣꯏ ꯑ ꯅꯣꯏꯗꯤ ꯄꯦꯗꯤ ꯄꯦꯗꯤ ꯐꯤꯒꯨꯝꯕ ꯂꯩꯇ꯭ꯔꯣ ꯁꯨꯗ꯭ꯔꯣ
ꯊ
ꯅꫭꯏꯗꯤ ꯄꯤꯗꯤ ꯐꯤꯜꯒꯨꯝꯕ ꯆꯠꯇ꯭ꯔꯣ ꯍꯣꯏ
ꯑꯩ ꯍꯧꯖꯤꯇꯤ ꯆꯠꯇ꯭ꯔꯦꯗ ꯍꯥꯏꯗꯤ ꯑꫭꯞ ꯍꯨꯁ ꯊꯦꯡ ꯊꯦꯡꯅ ꯍꯥꯜꯂꯛ ꯑꯣꯐꯤꯁꯇꯣ ꯊꯦꯡ ꯊꯦꯡꯅ ꯍꯜꯂꯛꯄꯅꯤꯅ ꯆꯠꯇ꯭ꯔꯦ
ꯑꯣ ꯑꯥ ꯀꯔꯤ ꯊꯕꯛ ꯇꯧꯕ꯭ꯔꯥ ꯕꯔ ꯅꯪ
ꯕꯦꯡꯒꯤ ꯏꯁꯇꯥꯞ ꯑꯣꯏꯔꯤꯌꯦ ꯐꯤꯅꯣ ꯄꯦꯃꯦꯟꯗꯣ
ꯑꯣ ꯑꯣ ꯕꯦꯡꯗꯥ
ꯑ
ꯑꯩꯁꯨ ꯊꯕꯛ ꯄꯥꯝꯃꯤꯅꯦ ꯊꯥꯕꯛ ꯂꯩꯇꯕꯒꯤ ꯌꯦꯗ꯭ꯔꯦꯅ ꯅ ꯌꯨꯝꯗ ꯑꯗꯨꯝ ꯂꯩꯔꯒ ꯔꯦꯜꯁ ꯌꯦꯡꯉꯤ ꯀꯔꯤ ꯀꯔꯤ ꯇꯧꯕꯋꯥꯏ ꯑꯁ
ꯕꯣꯔꯤꯡ ꯇꯧꯔꯦꯅꯦ ꯑꯁ ꯊꯕꯛ ꯁꯨꯗꯕꯒꯤ꯫
ꯎꯝ ꯊꯕꯛ ꯀꯩꯅꫭ ꯇꯧꯗꯕꯁꯦ
ꯀꯔꯤꯕꯅꯕꯗ
ꯐꯤꯅꯣ ꯀꯦꯃꯦꯟꯗꯣ ꯈꯪꯕ꯭ꯔꯣ
ꯐꯁ ꯇꯥꯏꯝ ꯍꯥꯏ
ꯅꯎꯅ ꯂꯣꯟꯁ ꯇꯧ ꯃꯥꯂꯦ
ꯑꯣ ꯑꯣ
ꯑꯗꯨꯗꯨꯒꯤ꯫
ꯐ ꯇ꯭ꯔꯦꯟꯅꯤꯡꯒꯨꯝꯕ ꯆꯠꯄ꯭ꯔꯥ ꯑꯗ ꯀꯔꯤ ꯗꯤꯒ꯭ꯔꯤ ꯂꯣꯏꯔꯒ ꯆꯠꯄ꯭ꯔꯥ
ꯑ ꯇ꯭ꯔꯦꯟꯅꯤꯡ ꯍꯧꯖꯤꯛ ꯇꯧꯔꯤꯌꯦ ꯑꯩꯈꯣꯏ
ꯑꯣ ꯑꯣ ꯑꯗꯨꯝ ꯄꯥꯎꯔꯒ ꯑꯣꯐꯤꯁꯇ ꯊꯕꯛ ꯁꯨꯕ ꯀꯣ
ꯑꯥ
ꯑ ꯑꯩꯁꯨ ꯀ꯭ꯔꯤ ꯍꯥꯏꯗꫭꯏꯔꯥ ꯎꯝ ꯐꯥꯔꯦꯁꯇꯗꯤ ꯆꯠꯄ ꯉꯝꯗ꯭ꯔꯗꯤ ꯑꯗꯨꯒꯨꯝꯕ ꯊꯕꯛ ꯕꯦꯡꯒꯨꯝꯕ ꯇꯥꯏ ꯇꯧꯅꯤꯡꯕꯀꯣ
ꯀ꯭ꯂꯥꯁ ꯀꯌꯥ ꯐꯥꯎ ꯀꯩꯅꯣ ꯇꯧꯍꯧꯔꯒꯦ ꯕ꯭ꯔꯗꯔꯗꯤ꯫
ꯑꯩ ꯎꯝ ꯄꯨꯁꯤ ꯅ ꯀ꯭ꯂꯥꯁꯇ ꯂꯣꯏꯅꯦ
ꯑꯣ
ꯀ꯭ꯂꯥꯁꯇ ꯂꯣꯏꯔꯒ ꯑꯗꯨꯝ ꯌꯨꯝꯗ ꯂꯩꯌꯦꯦ
ꯑꯣ ꯃꯈꯥ ꯇꯧꯒꯤꯗ꯭ꯔꯥ ꯂꯩ
ꯀꯩ ꯍꯥꯏꯕꯥ꯫
ꯃꯈꯥ ꯇꯧꯒꯤꯗꫭꯔꯥ꯫
ꯎꯝ ꯅꯪ ꯎꯝ ꯒ꯭ꯔꯦꯖꯦꯁꯟ ꯂꫭꯏꯔꯕ ꯕ꯭ꯔꯥꯗꯔ꯫
ꯑꯥ ꯂꫭꯏꯔꯦ꯫
ꯑꯣ ꯎꯃ ꯆꯠꯂꯕ꯭ꯔꯥ ꯑꯗꯣ ꯁꯥꯏꯁꯂꯕ꯭ꯔꯥ
ꯑꯥ ꯁꯂꯧꯋꯦ
ꯑ ꯇꯨꯋꯦꯜꯐ ꯐꯥꯎꯕ ꯁꯥꯏꯟꯁ ꯂꯧꯔꯦ ꯑꯗꯨꯒ ꯑꯥꯔꯠꯁꯇ ꯑꯣꯟꯕ꯫
ꯑꯣ ꯑꯣ ꯑꯣ ꯁꯤꯐ ꯇꯧꯕ ꯀꯣ꯫
ꯍꫭꯏ꯫
ꯑꯗꯨꯝꯐ ꯑꯗꯨꯝ ꯁꯤꯐ ꯇꯧꯕ ꯌꯥꯕ꯭ꯔꯥ
ꯌꯥꯕꯅꯤ ꯅꯪ ꯁꯥꯏꯟꯁ ꯂꯧꯕ ꯅꯠꯇ꯭ꯔꯣ꯫
ꯍꯣꯏ ꯑꯩ ꯁꯥꯏꯟꯁ ꯂꯧꯋꯦ꯫
ꯑ ꯑꯗꯨ ꯆꯅꯤ
ꯑꯣ ꯑꯁꯤꯁꯦ ꯈꯪꯗ꯭ꯔꯦꯗ ꯀ꯭ꯔꯤ ꯇꯝꯁꯤ
ꯑ ꯂꯩꯕꯅꯤ ꯅꯪ ꯀꯔꯤ ꯄꯥꯃꯤꯅꯣ
ꯑꯔꯣ
ꯑꯥ
ꯀꯗ ꯑ ꯀꯩ ꯍꯥꯏꯁꯤꯔ ꯑꯗꯨ ꯕꯒꯨꯝꯕ ꯀ‌ꯣ ꯑꯥ ꯆꯤꯁ ꯑꯥ ꯋꯥꯔꯀꯤꯡ ꯏꯁꯇꯥꯐꯀꯨꯝꯕ ꯀꯝꯄ꯭ꯌꯨꯇꯔ ꯈꯔ ꯈꯔ ꯆꯪꯕꯗꯣ ꯑꯗꯨꯒꯨꯝꯕ ꯊꯕꯛ ꯇꯧꯅꯤꯡꯕ
ꯅꯣꯏ ꯕꯦꯟꯗꯤꯁꯨ ꯀꯝꯄꯤ ꯄꯥꯏꯕ ꯅꯠꯇ꯭ꯔꯣ
ꯑ ꯐ
ꯑꯣ
ꯑꯥ ꯀꯦꯕ
ꯎ ꯀꯝꯄ꯭ꯌꯨꯇꯔ ꯑꯗꯨꯝ ꯄꯥꯏꯕ ꯅꯠꯇ꯭ꯔꯕ꯭ꯔꯥꯗꯗꯤ ꯍꯜꯂꯣ ꯍꯜꯂꯣ ꯍꯜꯂꯣ